ꯇꯥꯕ꯭ꯔꯣ
ꯇꯥꯏꯌꯦ
ꯑ ꯃꯥꯝꯆꯥ ꯃꯥꯝꯂ ꯀꯔꯤ ꯑꯁ ꯅꯨꯡꯉꯔꯤꯕ꯭ꯔꯣ
ꯑꯧ ꯅꯨꯡꯉꯥꯏꯔꯤꯌꯦ
ꯅꯪꯈꯣꯟ ꯀꯁꯤ ꯌꯅꯣ ꯉꯥꯡꯉꯤꯀꯣ ꯅꯪꯁꯦ
ꯑꯗꯤ ꯏꯁꯁꯨꯝꯗꯣ ꯃꯤ ꯇꯨꯝꯅꯔꯦ ꯑꯗꯨꯒꯤ
ꯎꯝ
ꯌꯨꯝꯗ ꯂꯩꯕ ꯅꯠꯇꯕꯅꯤꯅ ꯀꯣ
ꯎꯝ
ꯇꯥꯕ꯭ꯔꯣ
ꯈꯣꯟꯗꯣ ꯅꯪꯔ ꯀꯟꯅ ꯉꯥꯡꯗ꯭ꯔꯗꯤ ꯑꯩꯈꯣꯏꯅꯤꯁꯤ ꯅꯪ ꯁꯣꯏꯣꯏꯔꯣ
ꯑ ꯀꯥꯏꯗꯣ ꯌꯥꯝꯅ ꯇꯥꯅꯤꯡꯉꯦꯕ ꯑꯗꯨꯗꯣ
ꯀꯟꯅ ꯉꯥꯡꯕꯗꯨ ꯌꯥꯗ꯭ꯔꯕ ꯁꯤꯗ
ꯎꯝ ꯅꯠꯇꯦ ꯂꯧꯈꯨꯕ ꯃꯇꯝꯗ ꯀꯨꯝꯅ ꯑꯥꯗ꯭ꯔꯣ
ꯇꯥꯏ
ꯂꯧꯈꯅ ꯍꯥꯏꯕꯗꯣ
ꯎꯝ
ꯍꯧꯖꯤꯛꯀ ꯇꯥꯕꯒꯨꯝꯅ ꯑꯩ ꯑꯃꯝꯇꯪ ꯇꯥꯅꯉꯤꯅꯦ ꯑꯃꯝꯇꯪ ꯇꯧꯕ ꯌꯥꯏꯔꯣ
ꯀꯔꯤ
ꯂꯧꯈꯨꯒꯨꯝꯅ ꯂꯧꯊꯣꯛꯎ ꯉꯅ ꯂꯧꯊꯣꯛꯄ ꯃꯇꯝꯗ ꯈꯣꯟ ꯇꯥꯈꯠꯂꯕꯗꯣ
ꯎꯝ
ꯑꯗꯨꯒꯨꯝꯅ ꯇꯥꯕ ꯌꯥꯗ꯭ꯔꯣ ꯅꯪ ꯉꯥꯡꯕ ꯉ ꯉꯝꯗ꯭ꯔꯕꯣ
ꯀꯟꯅ ꯉꯥꯡꯕ ꯌꯥꯗꯕ ꯁꯤ ꯇꯥꯗꯕ꯭ꯔꯣ
ꯇꯥꯏ ꯇꯥꯏꯌꯦ ꯇꯥꯏꯌꯦ
ꯑꯣ ꯑꯗꯨꯗꯤ ꯌꯥꯔꯣꯏ ꯀꯩꯅꯣ
ꯆꯥꯛꯒ ꯆꯥꯗ꯭ꯔꯕꯣ ꯉꯁꯤꯕꯣ
ꯣ ꯆꯥꯏꯗ
ꯑꯩ ꯑꯞꯇꯤ ꯒꯥꯔꯤ ꯃꯅꯨꯡꯗ ꯂꯩꯔꯤ ꯍꯧꯖꯤꯛ ꯀꯥ ꯃꯅꯨꯡꯗ
ꯑꯣ ꯁꯤ ꯌꯥꯝ ꯊꯨ ꯊꯨꯅ ꯉꯥꯡꯍꯦ
ꯍꯣꯏ ꯑꯩꯕꯨꯗꯤ ꯔꯦꯄꯥꯌꯔꯒꯨꯝꯕ ꯑꯣꯏꯕꯗꯤ
ꯑꯣ ꯌꯥꯝ ꯌꯥꯝ ꯁꯥꯎꯅ ꯉꯥꯡꯕꯣꯏ
ꯅꯠꯇꯦ ꯑꯩꯔꯣ
ꯎꯝ
ꯃꯤ ꯀꯟꯅ ꯊꯨꯅ ꯉꯥꯡꯉꯤ ꯍꯥꯏꯕꯁꯤ ꯑꯗꯨꯗꯤ ꯇꯞꯅ ꯉꯥꯡꯁꯤꯔꯣ ꯑꯗꯨꯗꯤ
ꯎꯝ ꯌꯦꯡꯁꯤꯅꯦ
ꯑꯩꯗꯤ ꯌꯥꯝ ꯊꯨꯅ ꯉꯥꯡꯕꯅꯦꯁꯦ ꯑꯃꯅ
ꯑꯣ
ꯅꯨꯄꯥꯁꯤ ꯊꯨꯅ ꯉꯥꯡꯕꯁꯤ ꯌꯥꯝꯅ ꯅꯨꯄꯥꯁꯦ
ꯎꯝ
ꯊꯣꯟꯅ ꯉꯍꯥꯡꯕꯁꯦ ꯂꯥꯏꯔꯤꯛꯁꯨ ꯍꯩꯌꯦ ꯍꯥꯏꯌꯦ ꯄꯩꯁꯥꯁꯨ ꯌꯥꯝ ꯄꯥꯏ ꯍꯥꯏꯌꯦ ꯅꯪ ꯑꯗꯨꯗꯣ ꯈꯪꯗ꯭ꯔꯣꯕ
ꯈꯪꯗ꯭ꯔꯤꯅꯦ
ꯍ ꯅꯪ ꯁꯤ ꯄꯣꯛꯈꯪꯗ꯭ꯔꯤꯕ ꯑꯗꯨ ꯐꯥꯎ
ꯎꯝ
ꯅꯨꯄꯥ ꯊꯨꯅ ꯉꯥꯡꯕꯕꯁꯤꯦ ꯄꯩꯁꯥ ꯄꯥꯏꯌꯦ
ꯎ
ꯃꯁꯥ ꯁꯄꯖꯥꯕ ꯅꯗꯣ
ꯏꯁꯁ
ꯑꯁꯥ ꯊꯥꯒꯠꯄ ꯌꯥꯝ ꯃꯥꯜꯂꯦꯗꯣ
ꯃꯁꯥꯅꯐꯥꯎ ꯑꯗꯨꯝ ꯈꯪꯕꯒꯤ ꯍꯥꯏꯕꯅꯤ ꯋꯥꯅꯤ ꯀꯩꯅꯣ
ꯍꯣꯏ ꯍꯣꯏ
ꯅꯪ ꯑꯩꯗꯤ ꯑꯩ ꯗꯤ ꯄꯤꯗꯣ ꯌꯦꯡꯉꯣ ꯐꯖꯕ꯭ꯔꯥ ꯐꯖꯗꯕ꯭ꯔꯥ ꯍꯥꯏꯕꯗꯣ
ꯄꯤꯁ ꯑꯗꯨꯛ ꯌꯥꯝꯕꯗꯨꯗ ꯀꯃꯥꯏꯅ ꯈꯪꯒꯗꯕꯅꯣ
ꯇ ꯑꯃꯨꯕꯛ ꯃꯔꯛꯇ ꯈꯔ ꯉꯥꯎꯕꯗꯣ ꯑꯩꯅꯦ ꯈꯔ ꯈꯔ ꯃꯨꯕ ꯃꯔꯛꯇ ꯂꯩꯕꯗꯣ ꯇꯥꯕ꯭ꯔꯣ
ꯍꯣꯏ ꯇꯥꯏꯌꯦ
ꯈ ꯑꯃꯨꯕ ꯃꯔꯛꯇ ꯂꯩꯕꯗꯣ ꯅꯇꯩꯅ ꯈꯣꯟꯁꯦ ꯌꯥꯝꯅ ꯌꯥꯝꯅ ꯉꯥꯡꯕꯁꯤꯗꯤ ꯑꯩ ꯀꯔꯤ ꯑꯩꯈꯣꯏ ꯑꯅꯤꯁꯤ ꯅꯪ ꯅꯥꯕꯁꯤ ꯀꯔꯤꯒꯤ ꯇꯧꯗ꯭ꯔꯥ ꯈꯪꯗ꯭ꯔꯦ ꯑꯩ ꯅꯪꯕꯨꯁ ꯍꯧꯖꯤꯛ ꯃꯇꯥꯡ ꯀꯔꯤ ꯇꯎꯗꯔꯥ ꯈꯪꯗꯦꯕ
ꯍꯣꯢꯏ ꯑꯩꯒ ꯋꯥꯔꯤ ꯁꯁꯦ ꯁꯣꯏꯔꯕꯣ ꯑꯗꯨꯗꯤ
ꯁꯣꯏꯕ ꯅꯠꯇꯦ ꯌꯥꯝꯅ ꯇꯞꯅ ꯉꯥꯡꯕꯗꯣ ꯇꯥꯕ꯭ꯔꯣ
ꯇꯥꯏꯌꯦ
ꯇꯞ ꯇꯞ ꯇꯞꯅ ꯉꯥꯡꯕꯗꯣ
ꯎꯝ
ꯌꯥꯝꯅ ꯅꯨꯡꯉꯥꯏꯕ ꯍꯥꯏꯕ ꯍꯥꯏꯕ ꯇꯥꯔꯦ ꯀꯩꯅꯣ
ꯑ
ꯅꯪꯅ ꯑꯩꯅꯀꯣ ꯇꯔꯥꯞꯄ ꯑꯃꯇ ꯑꯗ ꯄꯥꯏꯈꯠꯂꯕꯁꯦ ꯑꯩ ꯌꯥꯝꯅ ꯍꯔꯥꯎꯋꯦ ꯍꯥꯏꯕ ꯋꯥꯅꯤꯗ ꯑ ꯇꯥꯕꯤꯔꯕꯣ
ꯋꯥꯔꯤꯗꯤ
ꯍ ꯏꯅꯦ ꯑꯗꯨꯒꯤꯅꯦ ꯍꯥꯏꯗꯣ ꯅꯪ ꯁꯥꯛ ꯐꯖꯕꯒ ꯄꯥꯏꯈꯠꯅꯕꯁꯦ ꯅꯪ ꯈꯔ ꯅꯨꯡꯉꯥꯏꯇ꯭ꯔꯣ
ꯉꯅꯨꯡꯌꯦ ꯅꯨꯡꯉꯑꯌꯦ
ꯎꯝ ꯋꯥꯈꯜ ꯐꯣ ꯅꯨꯡꯉꯥꯏꯇ꯭ꯔꯣ
ꯎꯝ ꯉꯁꯤꯗꯤ ꯃꯪ ꯅꯨꯡꯉꯥꯏꯗꯧ ꯃꯥꯜꯂꯦꯅꯦꯀꯣ
ꯑ ꯃꯪ ꯉꯁꯦ ꯑꯩꯕꯨ ꯃꯪꯂꯝꯗ꯭ꯔꯣ ꯃꯪꯂꯝꯂꯝꯗ꯭ꯔꯀꯣ ꯃꯌꯥꯡ ꯅꯄꯥꯄ ꯉꯝꯗ꯭ꯔꯒꯅ ꯐꯣꯇꯣ ꯂꯩꯕ ꯃꯇꯝꯗ ꯃꯌꯥ ꯑꯃꯀ ꯌꯥꯝ ꯂꯩꯕꯅꯤ ꯌꯥꯝ ꯂꯩꯕꯅꯤꯀꯣ
ꯎꯝ ꯂꯩꯌꯦ
ꯑꯗꯨꯒ ꯑꯇꯣꯞ ꯑꯇꯣꯞꯄ ꯀꯝꯕ ꯉꯝꯗꯅꯀꯣ
ꯑꯗꯨꯗꯤ ꯑꯩꯒꯤ ꯏꯔꯥꯡ ꯅꯠꯇ꯭ꯔꯦꯗ
ꯅꯥꯡꯁꯨ ꯅꯁꯛꯇꯨ ꯃꯇꯥꯡ ꯎꯍꯟꯗꯗꯤ ꯑꯩꯁꯦ ꯑꯩ ꯅꯛ ꯅꯈꯣꯟꯗ ꯌꯥꯝꯅ ꯅꯪꯁꯨ ꯅꯪ ꯊꯥꯔꯥꯜꯗꯣ ꯀꯩꯅꯣ ꯁꯛ ꯐꯖꯕꯒ ꯄꯥꯏꯅꯕ ꯃꯇꯝꯗ ꯅꯪ ꯀꯩꯅꯣ ꯅꯪ
ꯀꯔꯤ ꯀꯔꯤ
ꯀꯔꯤ ꯀꯔꯤ ꯉꯥꯏ ꯐꯖꯕꯒ ꯐꯣꯟ ꯇꯧꯔꯛꯁꯤ ꯅꯪ ꯅꯨꯡꯉꯥꯏꯇ꯭ꯔꯣ
ꯑꯣ ꯃꯁꯛꯁꯨ ꯈꯪꯗꯅ ꯑꯩꯗꯤ
ꯑ ꯅꯪ ꯉꯁꯦ ꯑꯩꯈꯣꯏꯅꯤꯒ ꯄꯨꯟꯅꯔꯗꯤ ꯋꯥꯒ ꯉꯥꯡꯗꯦ ꯑꯗꯨꯕꯨ ꯑꯦꯛꯁꯟꯗꯤ ꯌꯥꯝ ꯇꯧꯗꯧ ꯃꯥꯜꯂꯦꯕꯣ ꯅꯪꯁꯦ
ꯑꯩ
ꯑ
ꯑꯁ ꯋꯥ ꯌꯥꯝ ꯉꯥꯡꯕꯅꯤꯗ
ꯉꯁꯤꯗꯤ ꯀ ꯀꯔꯤ ꯑꯉꯥꯡ ꯌꯥꯝꯅꯅꯥꯗꯅ ꯑꯩꯅ ꯃꯤ ꯌꯥꯝꯅ ꯒ꯭ꯔꯨꯞꯇ ꯂꯩꯕ ꯃꯇꯝꯗ ꯅꯪ ꯅꯪꯉꯣꯟꯗ ꯆꯤꯡꯊꯣꯔꯂꯤꯗ ꯅꯪ ꯈꯪꯗ꯭ꯔꯣ ꯆꯤꯡꯊꯣꯛꯎꯔꯤ ꯅꯪ ꯈꯪꯗ꯭ꯔꯣ
ꯈꯪꯉꯦ ꯈꯪꯉꯦ ꯅꯨꯡꯊꯤꯟꯗ ꯇꯧꯔꯣ ꯅꯨꯡꯊꯤꯟꯗ ꯍꯧꯖꯤꯛꯇꯤ ꯋꯥ ꯀꯟꯅ ꯉꯥꯡꯕ ꯌꯥꯗꯦ ꯑꯩꯈꯣꯏꯗꯣ
ꯅꯣꯡ ꯑꯩ ꯅꯪꯕꯨꯗ ꯍꯪꯕ ꯌꯥꯗꯦ ꯇꯧꯕ ꯌꯥꯝꯅ ꯂꯩꯐꯝ ꯇꯝꯗ ꯅꯪꯕꯨ ꯆꯤꯡꯊꯧꯔꯤꯗꯣ ꯅꯪ ꯎꯗ꯭ꯔꯣ ꯇꯥꯔꯕꯣ ꯇꯥꯕꯤꯔꯕꯣ
ꯎꯑꯦ ꯎꯍꯦ ꯑꯩ ꯑꯩꯅ ꯌꯥ ꯇꯥꯏꯌꯦ
ꯅꯪꯅ ꯌꯥꯔꯒ ꯑꯩꯈꯣꯏꯅꯤꯡ ꯇꯥꯕꯤꯔꯕ ꯏꯕꯦꯝꯃ
ꯍꯣꯏ ꯇꯥꯏꯌꯦ ꯇꯥꯏꯌꯦ
ꯁꯥꯎꯕꯤꯔꯕꯣ ꯏꯕꯦꯝ ꯃꯥꯗꯣ
ꯑꯁ ꯁꯥꯎꯗꯦ ꯁꯥꯎꯗꯦ
ꯑꯥ ꯅꯪꯒꯤ ꯃꯤꯍꯣꯟꯗꯣ ꯀꯥꯕꯤꯒꯅꯨꯀꯣ
ꯏꯁ
ꯁꯥꯎꯕꯤꯕꯗꯣ ꯃꯇꯥꯡ ꯃꯤꯍꯣꯟꯗꯣꯛ ꯇꯞꯄꯤꯌꯣ ꯍꯥꯏꯕꯅꯤꯗ
ꯍꯗ ꯍꯗ
ꯑ ꯈꯔꯗꯤ ꯈꯥꯏꯗꯤ ꯈꯥꯡꯕꯤꯌꯨꯗꯅ ꯅꯪꯁꯣ
ꯑꯁ ꯈꯨꯅꯧꯗꯨꯒ ꯀꯔꯤꯔꯣ ꯍꯧꯗꯣꯡꯒ ꯍꯧ ꯍꯧꯗꯣꯡꯒ ꯍꯧꯗꯣꯡꯒ ꯈꯣꯡꯗꯧ ꯃꯥꯜꯂꯦ ꯅꯪꯒꯤ ꯈꯨꯅꯣꯛꯇꯣ
ꯑꯣ
ꯍꯨꯏꯒꯨꯝꯅ ꯍꯥꯏ ꯀꯥꯏ ꯍꯥꯏꯗꯕꯅꯣ ꯀꯩꯅꯣ
ꯑꯩꯈꯣꯏꯗꯤ ꯑꯗꯨꯃꯥꯏꯅ ꯅꯣꯛꯄ ꯍꯩꯇꯦꯗ
ꯑꯗꯨꯃꯥꯏꯅ ꯅꯣꯛꯄꯗꯣ ꯀꯤꯖꯗ꯭ꯔꯣ ꯂꯥꯏ ꯃꯥꯟꯗ꯭ꯔꯣ
ꯀꯔꯤ ꯂꯥꯏꯔ ꯂꯥꯏꯕꯨ ꯀꯔꯤ ꯀꯤꯕ꯭ꯔꯣ ꯂꯥꯏ ꯍꯥꯏꯕꯁꯨ ꯑꯁ ꯅꯪ ꯑꯩꯒ ꯂꯩꯃꯤꯟꯅꯔꯗꯤ ꯅꯪ ꯁꯨꯝ ꯀꯤ ꯀꯤꯒꯗ ꯃꯥꯟꯗꯦ
ꯏꯁ ꯏꯁ
ꯀꯔꯤ ꯂꯥꯏ ꯍꯥꯏꯕ ꯂꯩꯕ꯭ꯔꯥ ꯀꯔꯤ ꯂꯩꯔꯣ ꯂꯥꯏ ꯍꯥꯏꯕꯕꯨ ꯑꯩꯈꯣꯏ ꯅꯤꯡꯕꯨꯗ ꯈꯛꯇꯛ ꯅꯤꯡ ꯂꯧꯨꯔꯤ ꯑꯩꯗꯤ ꯌꯥꯝ ꯀꯤꯌꯦ ꯑꯩꯈꯣꯏ ꯅꯤꯡꯕꯨꯗꯤ ꯑꯗꯨ
ꯑꯗꯨ ꯀꯔꯤ
ꯑꯩꯅ ꯀꯤ ꯍꯏꯕꯗꯤ ꯅꯪꯒꯤ ꯈꯨꯟ ꯉꯥꯡ ꯅꯪꯒꯤ ꯃꯈꯣꯟ ꯂꯥꯎꯕꯗꯣ
ꯎꯝ
ꯃꯈꯣꯟ ꯀꯟꯅ ꯍꯣꯏꯒꯨꯝꯅ ꯀ ꯇꯥꯎꯔꯥꯎꯅ ꯀꯩꯅꯣ ꯅꯪꯗꯤ ꯍꯧꯗꯣꯡꯑ ꯃꯈꯣꯟꯒꯨꯝꯅ ꯇꯧꯔꯏꯅꯦ ꯅꯪꯗꯤ ꯇꯥꯕꯤꯔꯕꯣ
ꯑꯗꯨꯅ ꯍꯣ ꯑꯗꯨꯅ ꯐꯠꯇ꯭ꯔꯣ ꯇꯥꯏꯌꯦ ꯎ
ꯑꯣ ꯀꯔꯤ ꯑꯃꯨꯛ ꯍꯣꯜ ꯅꯪ ꯍꯧꯖꯤꯛ ꯇꯧꯔꯛꯏꯕꯗꯣ
ꯂꯩꯈ꯭ꯔꯦ ꯍꯣꯏ ꯑꯩ ꯀꯩꯝ ꯇꯧꯗꯦ
ꯅꯨꯡꯁꯤꯠ ꯅꯨꯡꯁꯤꯠ ꯅꯨꯡꯁꯤꯠ ꯃꯈꯨꯣꯜ ꯃꯥꯜꯂꯦꯀꯣꯖꯤꯒꯤꯗꯣ
ꯎꯝ ꯑꯩꯅ ꯐꯦꯟ ꯊꯥꯕꯒꯤꯅꯦ
ꯎ ꯅꯨꯡꯁꯤꯔꯤꯉꯦ ꯃꯈꯣꯟꯗ ꯄꯨꯔꯥ ꯊ꯭ꯔꯨ ꯊ꯭ꯔꯨ ꯀ ꯇꯧꯔꯔꯕꯗꯣ
ꯅꯪꯒꯤ ꯋꯥꯗꯒꯤ ꯁꯟ ꯃꯈꯣꯟꯅꯦ ꯃꯄꯥꯟꯗ ꯂꯩꯕ ꯃꯥꯜꯂꯦꯗ
ꯑꯩ ꯀꯥꯔꯗ ꯌꯦꯡꯁꯤ ꯁꯦꯝꯅꯦ ꯇꯤꯟ ꯁꯤꯕ ꯅꯠꯇꯦ ꯀꯥꯔꯒꯤ ꯀꯔꯤ ꯍꯥꯏꯁ꯭ꯔꯥ ꯁꯥꯏ ꯋꯤꯟꯗꯣꯗꯣ
ꯎꯝ
ꯁꯥꯏꯠ ꯋꯤꯟꯗꯣꯗ ꯅꯦꯠꯋꯥꯛ ꯐꯪꯗꯦ ꯍꯥꯏꯅ ꯑꯩ ꯋꯥꯟ ꯁꯥꯏꯠ ꯍꯥꯡꯕꯅꯦ
ꯑꯣ ꯐꯅꯨ ꯋꯥꯔꯝꯗ ꯃꯥꯂꯨꯝꯦ
ꯀꯣꯗ ꯕꯣꯁꯀ ꯅꯪ ꯅꯪ ꯕꯣꯁ ꯅꯠꯇ꯭ꯔꯣ
ꯍꯣꯏ ꯃꯥꯅꯦ
ꯑꯥ ꯍꯣꯢ ꯕꯣꯁꯅꯦ ꯑꯗꯨ ꯀꯔꯤ ꯅꯪ ꯃꯆꯤꯟ ꯅꯈꯣꯟꯅꯤ ꯁꯨꯡꯉꯥꯡ ꯉꯥꯡꯗꯦ ꯑꯩ ꯍꯥꯏꯕꯤꯋꯨꯔꯣ
ꯍꯥꯢꯌꯣ
ꯑꯗꯨ ꯀꯔꯤ ꯉꯥꯡꯗꯕ꯭ꯔꯣ
ꯑꯩꯁꯨ ꯈꯥꯡꯗꯦꯌꯦ
ꯑꯩ ꯉꯁꯥꯏꯗꯤ ꯄꯨꯔꯥ ꯋꯥꯒꯁꯤ ꯅꯪ ꯐꯖꯅ ꯉꯥꯡꯉꯒ ꯅꯪ ꯅꯪꯒꯤ ꯅꯪ ꯉꯥꯡ ꯉꯝꯍꯟꯅꯕꯗ ꯑꯩ ꯍꯥꯏꯕꯅꯦ ꯀꯩꯅꯣ ꯆꯨꯝꯗ꯭ꯔꯣ
ꯆꯅꯤ
ꯈꯣꯟ ꯇꯥꯕꯗ ꯃꯇꯝꯗ ꯅꯨꯡꯉꯥꯏꯌꯦ ꯑꯗꯨ ꯑꯇꯪ ꯍꯥꯏꯕꯤꯌꯨ ꯍꯥꯏꯕꯅꯦ ꯀꯩꯅꯣ
ꯃꯤꯅꯤꯁ ꯑ ꯅꯣꯛꯅꯤꯡꯉꯩꯗ
ꯎꯄꯤꯌꯣ ꯑꯗꯨꯗꯤ ꯑꯩ ꯑꯩ ꯊꯠꯆꯒꯦꯅ ꯑꯨꯇꯪ ꯅꯧꯔꯎꯅꯦ ꯑꯝꯇꯪ
ꯑꯦ ꯍꯦ ꯍꯦ
ꯅꯪ ꯅꯔꯣꯡꯗꯣ ꯀꯔꯤ ꯀꯔꯤꯒꯤ ꯃꯈꯣꯜꯂ ꯑꯦ ꯑꯦ ꯍꯥꯏꯗꯤ ꯀꯔꯤ ꯍꯥꯏꯔꯣ
ꯑꯩꯒꯤ ꯈꯨꯅꯣꯛꯇꯤ ꯑꯗꯨꯃꯥꯏꯅ ꯅꯣꯛꯄꯅꯦ ꯔꯥꯁꯤ ꯌꯥꯎꯗ꯭ꯔꯣ
ꯑꯁ ꯔꯁꯤ ꯂꯩꯕꯤ ꯍꯥꯏꯔꯁꯤꯔꯣ ꯑꯗꯨꯗꯤ
ꯑꯦ ꯌꯥꯏ ꯅꯦ
ꯑꯗꯨꯗꯤꯥ ꯃꯊꯪꯪꯅꯪꯒꯤ ꯈꯨꯅꯣꯛꯇꯣ
ꯎꯝ
ꯑꯩ ꯑꯃꯨꯛꯇꯪ ꯍꯥꯏꯔꯛꯎꯔꯥ
ꯍꯥꯏꯌꯣ ꯍꯥꯏꯌꯣ
ꯔꯥꯁꯤ ꯂꯩꯕꯤ ꯅꯪꯒꯤ ꯈꯨꯅꯣꯛꯇꯨ ꯑꯗꯨꯕꯨ ꯑꯩꯗꯤ ꯇꯥꯅꯤꯡꯗꯦꯀꯣ ꯑꯗꯨꯗꯣ
ꯍꯣꯏ
ꯑꯦ ꯑꯦ ꯑꯦ ꯍꯥꯏ ꯅꯪ ꯅꯨꯄꯤꯅ ꯑꯉꯥꯡ ꯃꯇꯝꯗ ꯇꯧꯔꯒꯨꯝ ꯇꯥꯢꯒ ꯅꯪ ꯑꯁ ꯅꯪ ꯅꯨꯄꯤ ꯅꯪ ꯅꯪ ꯑꯉꯥꯡꯡ ꯄꯣ ꯄꯣꯛꯁꯨ ꯄꯣꯛꯇ꯭ꯔꯤ ꯀꯔꯤꯔꯣ
ꯀꯔꯤꯅꯣ
ꯑꯦ ꯑꯦ ꯑꯦ ꯍꯥꯏꯔ ꯅꯪ ꯅꯪ ꯈꯨꯅꯣꯛꯇꯣ ꯃꯇꯪ ꯐꯖꯅ ꯅꯣꯛꯔꯛꯎꯁꯦ
ꯏꯁ ꯀꯔꯤ ꯄꯤꯒꯦ ꯍꯥꯏꯕꯩꯔꯣ
ꯅꯠꯇꯦ ꯈꯨꯅꯥꯟ ꯑꯣ ꯑꯦ ꯑ ꯑꯥ